ꯂꯣ ꯇꯥꯕꯔꯣ
ꯇꯥꯏꯌꯦ ꯇꯥꯏꯌꯦꯕ꯭ꯔꯣ
ꯀꯩꯗꯧꯔꯤꯒꯦ
ꯉꯔꯥꯡ ꯕꯣꯜ ꯌꯦꯡꯒꯨꯕꯒꯤ ꯇꯨꯝꯅꯤꯡꯂꯛꯄꯒꯤ ꯇꯨꯝꯂꯒ ꯂꯩꯌꯦ ꯐꯃꯨꯡꯗ ꯑꯗꯨꯝ ꯐꯝꯂꯒ ꯂꯩꯌꯦꯗ
ꯉꯔꯥꯡꯒꯤ ꯃꯦꯁꯁꯨ ꯑꯅꯤ ꯉꯔꯥꯡꯒꯤ ꯃꯦꯁꯇꯣ ꯅꯪ
ꯎꯝ ꯇꯥꯏ ꯎꯝ ꯍꯥꯏꯔꯛꯑꯣ
ꯉꯔꯥꯡꯒꯤ ꯃꯦꯁꯇꯣ
ꯑꯣ
ꯑꯅꯤꯃꯛ ꯌꯦꯡꯕ꯭ꯔꯣ ꯅꯪ
ꯑꯅꯤꯃꯛ ꯌꯦꯡꯉꯤꯗ ꯍꯣꯏ
ꯑꯣ ꯑꯆꯥ
ꯑꯗꯨꯒꯤꯅꯦ ꯇꯨꯝ ꯐꯃꯨꯡꯗ ꯂꯩꯔꯤꯁꯦ
ꯇꯨꯝ ꯊꯥꯕꯅ ꯐꯂꯦ ꯑꯗꯨꯗꯤ
ꯎꯝ ꯇꯨꯝꯗ꯭ꯔꯦꯗ ꯀꯂ꯭ꯥꯁꯁꯨ ꯆꯠꯇ꯭ꯔꯦ
ꯀꯃꯥꯏꯅ ꯌꯦꯡꯕꯅꯣ ꯑꯗꯣ ꯅꯪꯒꯤ ꯐꯣꯟꯗ ꯑꯣꯏꯅ ꯌꯦꯡꯕ꯭ꯔꯣ
ꯅꯠꯇꯦꯗ ꯇꯤꯚꯤꯗ ꯑꯣꯏꯅ ꯌꯦꯡꯕꯅꯤꯗ
ꯅꯣꯏ ꯌꯨꯝꯗ ꯂꯩꯕꯥꯔꯥ ꯇꯤꯚꯤ
ꯎꯝ ꯍꯣꯏ ꯍꯧꯖꯤꯛꯇꯤ ꯌꯨꯝꯗ ꯂꯩꯔꯦ
ꯑꯣ ꯑꯆꯥ ꯃꯤꯁꯨ ꯂꯥꯛꯄ꯭ꯔꯣ ꯅꯣꯏ ꯂꯩꯀꯥꯏꯒꯨꯝꯕ
ꯎꯝ ꯍꯣꯏ
ꯅꯣꯏ ꯃꯤ ꯌꯥꯝ ꯃꯤ ꯃꯤ ꯌꯥꯝ ꯌꯦꯡꯕꯔꯣ ꯅꯣꯏ
ꯍꯣꯏ ꯃꯤ ꯑꯁ ꯃꯤ ꯌꯥꯝꯃꯦꯗ ꯉꯔꯥꯡꯗꯤ ꯂꯩꯁꯥꯕꯤꯁꯤꯡꯁꯨ ꯄꯥꯈꯪꯁꯤꯡꯁꯨ ꯑꯩꯈꯣꯏ ꯂꯣꯏꯅ ꯀꯩꯅꯣꯗꯣ ꯁꯤꯡꯖꯨ ꯆꯥꯔꯒꯀꯣ
ꯑꯣ
ꯑꯗꯨꯝ ꯇꯧꯕꯅꯦꯗ ꯑꯗꯨꯒꯤ ꯑꯁ ꯂꯣꯠ ꯇꯨꯝꯅꯤꯡꯕꯀꯣ ꯉꯁꯥꯏꯗꯣ
ꯃꯦꯁꯁꯤ ꯀꯃꯥꯏ ꯇꯧꯕꯅꯣ ꯅꯪꯒꯤ ꯁꯞꯄꯣ꯭ꯔꯇ꯭ꯔꯒꯨꯝꯕ ꯉꯝꯕ ꯌꯥꯕ꯭ꯔꯣ
ꯑꯅꯤꯃꯛ ꯂꯣꯏꯅ ꯁꯤꯈ꯭ꯔꯦꯗ
ꯑꯅꯤꯃꯛ ꯂꯣꯏꯅ ꯁꯤꯈ꯭ꯔꯦ ꯉꯔꯥꯡꯗꯤ
ꯑꯗꯨꯗꯤ ꯌꯥꯝ ꯅꯨꯡꯉꯥꯏꯇꯕ ꯅ꯭ꯌꯨꯁꯅꯤꯅꯦ ꯅꯪꯁꯤ
ꯑꯗꯨꯕꯨ ꯑꯩꯒꯤ ꯃꯦꯟꯗꯤ ꯅꯍꯥꯟꯅ ꯁꯤꯈ꯭ꯔꯦꯗ
ꯑꯣ ꯑꯗꯨꯗꯤ ꯁꯤꯕ ꯂꯣꯏꯔꯦꯅꯦ
ꯑ ꯍꯣꯏ ꯅꯍꯥꯟꯅ ꯆꯦꯛ ꯁꯨꯕ ꯆꯠꯈꯔꯦ ꯗꯥ
ꯑꯗꯨꯗꯤ ꯅꯪꯒꯤ ꯅꯪꯒꯤ ꯐꯤꯐꯥ ꯋꯥꯔꯟ ꯀꯞ ꯇꯤ ꯂꯣꯏꯕꯒꯨꯝ ꯇꯧꯔꯦꯅꯦ
ꯍꯣꯏ ꯌꯦꯡꯅꯤꯡꯗ꯭ꯔꯦꯗ
ꯑꯩꯈꯣꯏꯒꯤ ꯁꯞꯄꯣꯔꯇꯔ ꯁꯤꯔꯗꯤ ꯀꯔꯤ ꯌꯦꯡꯅꯤꯒꯗꯔꯣ
ꯎꯝ ꯍꯣꯏ ꯌꯦꯡꯅꯤꯡꯉꯔꯣꯏꯕ
ꯎꯝ ꯎꯝ ꯍꯣꯏꯅꯦ
ꯎꯝ
ꯅꯪꯗꯤ ꯇꯝꯄꯥꯛꯇ ꯂꯩꯕ꯭ꯔꯣ
ꯍꯣꯏ ꯇꯝꯄꯥꯛꯇ ꯂꯩꯌꯦ ꯑꯩꯗꯤ
ꯀꯔꯤ ꯇꯧ ꯔꯥ ꯒꯥ ꯂꯩꯒꯦ ꯅꯪꯁꯦ
ꯀꯔꯤꯁꯨ ꯇꯧꯗꯦꯗ ꯍꯥꯏꯕꯗꯤ ꯏꯔꯥꯡ ꯂꯩꯕꯅꯤꯅꯥꯀꯣ
ꯎꯝ
ꯀꯔꯤ ꯀꯔꯤꯁꯨ ꯇꯧꯕ ꯌꯥꯗꯦꯗ ꯍꯟꯗꯛꯀꯥꯟꯗꯤ ꯑꯦ
ꯑꯆꯥ ꯅꯣꯏ ꯑꯩꯗꯤ ꯑꯩꯁꯨ ꯇꯝꯄꯥꯛꯇ ꯂꯩꯌꯦ
ꯑꯣꯝ ꯑꯆꯥ ꯑꯆꯥ ꯅꯪꯁꯦ ꯇꯤꯔꯒꯅꯦꯀꯣ
ꯑꯗꯨꯗꯗꯒꯤꯗꯤ ꯅꯠꯇꯦ ꯑꯣꯔꯤꯖꯤꯅꯦꯜ ꯑꯣꯔꯤꯅꯤꯗꯤ ꯑꯣꯏꯔꯤꯗꯤ ꯑꯗꯨꯗꯤ ꯑꯗꯨꯗꯒꯤꯅꯤ
ꯑꯣ ꯑꯠꯆꯥ ꯑꯆꯥ
ꯑꯗꯨ ꯑ ꯃꯥꯏꯒ꯭ꯔꯦꯁꯟ ꯍꯥꯏꯕ ꯇꯥꯔꯦꯀꯣ
ꯎꯝ
ꯑꯗꯨ ꯂꯩꯈ꯭ꯔꯦꯕꯣꯏ ꯑꯩꯈꯣꯏ ꯌꯨꯝꯗ
ꯑꯣ ꯑꯣ ꯑꯣ
ꯑꯗꯨꯕꯨ ꯍꯧꯖꯤꯛꯇꯤ ꯁꯤꯗ ꯁꯤ ꯇꯝꯄꯥꯛꯗ ꯔꯦꯟ ꯑꯣꯏꯅ ꯂꯩꯌꯦꯗ
ꯑꯣ ꯑꯠꯆꯥ ꯑꯠꯆꯥ ꯐꯩꯌꯦ ꯐꯩꯌꯦ ꯀꯔꯤ ꯍꯣꯠꯅꯔꯒ ꯂꯩꯕ꯭ꯔꯥ ꯅꯪꯗꯤ ꯕ꯭ꯔꯣꯗꯤ
ꯑꯩꯁꯦ ꯍꯣꯠꯅꯕꯗꯤ ꯊꯕꯗꯤ ꯌꯥꯝꯃꯦꯗꯥꯏ ꯑꯩꯒꯤꯁꯦ ꯍꯥꯏꯕ ꯍꯥꯏꯕꯗꯣ ꯍꯥꯏꯕ ꯍꯥꯏꯔꯣ ꯍꯥꯏꯗꯤ
ꯍꯥꯏꯕꯗꯤ ꯀꯣꯂꯦꯖꯀꯨꯝꯕ ꯀꯔꯤꯒꯨꯝꯕ
ꯀꯣꯂꯦꯖꯁꯤ ꯇꯨ ꯊꯥꯎꯖꯟ ꯇ꯭ꯋꯦꯟꯇꯤ ꯐꯣꯔꯗ ꯙꯅꯟ ꯃꯟꯖꯨꯔꯤꯗꯀꯣ
ꯑꯥ
ꯕꯤ ꯀꯣꯝ ꯑꯣꯏꯅ ꯂꯣꯏꯈ꯭ꯔꯦ
ꯑꯣ ꯑꯠꯆꯥ ꯑꯠꯆꯥ
ꯑꯗꯨ ꯍꯦꯛ ꯂꯣꯏꯕꯗꯒꯤ ꯒꯣꯔꯃꯦꯟꯒꯤ ꯑꯦꯛꯖꯥꯝ ꯍꯥꯏꯕ ꯇꯥꯔꯦ ꯑꯗꯨꯒꯨꯝꯕ ꯊꯥ ꯆꯦꯔꯅ ꯈꯔ ꯈꯔ ꯄ꯭ꯔꯤꯄꯦꯔꯦꯁꯟ ꯇꯧꯕ ꯍꯧꯔꯦ ꯑꯗꯣ ꯍꯧꯖꯤꯛꯐꯥꯎ ꯇꯧꯔꯒ ꯂꯩꯌꯦ
ꯑꯠꯆꯥ ꯑꯩꯉꯣꯟꯗꯒꯤꯗꯤ ꯈꯔ ꯀꯩꯅꯣ ꯇꯧꯋꯦꯅꯦ ꯑꯩꯅ ꯇꯨ ꯊꯥꯎꯖꯟ ꯇ꯭ꯋꯦꯟꯇꯤ ꯊ꯭ꯔꯤꯗ ꯑꯣꯏꯕ
ꯑꯣ ꯑꯠꯆꯥ ꯅꯪꯁꯨ ꯙꯅꯥ ꯃꯟꯖꯨꯔꯤꯗ ꯂꯩꯕ꯭ꯔꯣ
ꯍꯣꯏ ꯍꯣꯏ ꯑꯗꯨꯗꯒꯤꯅꯦ ꯎꯝ
ꯀꯔꯤ ꯗꯤꯄꯥꯔꯠꯃꯦꯟꯒꯤ ꯅꯪꯅ
ꯑꯥꯏꯗꯤ ꯑꯔꯠꯁꯇꯅꯤꯗ
ꯑꯣ ꯑꯆꯥ ꯑꯗꯨ ꯃꯥꯁꯇꯔ ꯀꯨꯝꯃꯗꯤ
ꯍꯩꯗꯣ ꯇꯨ ꯫ ꯇꯨ ꯇꯨ ꯊꯥꯎꯖꯟ ꯇ꯭ꯋꯦꯟꯇꯤ ꯊ꯭ꯔꯤꯗ ꯂꯣꯏꯔꯦ ꯂꯣꯏꯔꯒ ꯃꯄꯥꯟ ꯂꯣꯝꯗ ꯆꯍꯤ ꯑꯅꯤ ꯑꯣꯖ ꯇꯧꯕ ꯆꯠꯂꯦꯕ ꯍꯣ ꯃꯄꯥꯟꯗ ꯖꯨꯠꯒ ꯂꯥꯁ ꯏꯌꯥꯔ ꯍꯜꯂꯥꯛ ꯑꯥ
ꯃꯄꯥꯟꯗꯗꯤ ꯀꯔꯤ ꯊꯕꯛ ꯐꯒꯦ
ꯑꯣꯖꯥ ꯇꯧꯕꯅꯤꯗ
ꯑꯣ ꯍꯥꯏ ꯁ꯭ꯀꯨꯜꯒꯤꯔꯣ
ꯎꯝ ꯍꯣꯏ ꯍꯥꯏ ꯁ꯭ꯀꯨꯜꯒꯤ ꯃꯥꯅꯦ
ꯑꯣ
ꯑꯗꯨꯒ ꯍꯜꯂꯛꯂꯒ ꯑꯦꯝ ꯃꯦ ꯇꯝꯊꯁꯤꯔꯥ ꯍꯥꯏꯅ ꯑꯗꯨꯝ ꯂꯩꯔꯦꯗ
ꯍꯥꯎꯔꯕꯣ ꯅꯣꯢ ꯑꯦꯃꯦꯗꯤ
ꯍꯧꯗ꯭ꯔꯤꯗ ꯍꯧꯗ꯭ꯔꯤ
ꯑꯟꯗꯛꯅ ꯅ꯭ꯌꯨꯂꯤ
ꯎꯝ ꯍꯣꯏ ꯍꯣꯏ ꯇꯧꯒꯅꯤ ꯍꯥꯏꯕꯅꯦ
ꯑꯅꯤ ꯂꯩ
ꯑꯦꯝꯌꯨꯗ ꯂꯩꯒꯦꯔꯣ ꯁꯤ ꯗꯅꯥ ꯃꯟꯖꯨꯔꯤꯗ ꯂꯩꯒꯦꯔꯣ
ꯙꯅ ꯙꯅꯃꯟꯖꯔꯤꯨꯁꯦ ꯂꯩꯒꯦꯗ
ꯑꯣ ꯍꯧꯖꯤꯛꯁꯦ ꯐꯣꯝ ꯊꯥꯔꯒ ꯂꯩꯃꯜꯂꯦ ꯃꯥꯁꯇꯔꯒꯤꯗꯣ
ꯎꯝ ꯍꯣꯏ ꯊꯥꯔꯒ ꯂꯩꯕꯅꯦ ꯎꯝ ꯍꯣꯏ
ꯊꯥꯔꯕꯣꯅ
ꯎꯝ ꯍꯣꯏ ꯊꯥꯗꯤ ꯊꯥꯕꯤꯈ꯭ꯔꯦꯗ
ꯐꯔꯦ ꯁꯟꯗꯤ ꯑꯗꯨꯝ ꯐꯪꯉ ꯇꯧ ꯃꯥꯜꯂꯦ ꯁꯣꯂꯦꯁꯟꯗꯤ ꯑꯗꯨꯝ ꯐꯉꯥ ꯀꯥꯎꯃꯜꯂꯦꯕ
ꯍꯣꯏ ꯑꯗꯨ ꯑꯗꯨꯗꯗꯤ ꯑꯪ ꯍꯣꯏ ꯑꯗꯨꯗꯤ ꯑꯗꯨꯝ ꯐꯪꯒꯅꯤꯗ ꯑꯗꯨꯕꯨ ꯑꯦꯝ ꯌꯨꯗꯗꯤ ꯈꯔ ꯊꯥꯖꯗꯕꯀꯣ
ꯑꯣ ꯁꯤ ꯊꯤ ꯃꯁꯨ ꯂꯩꯇꯦꯕ ꯀꯣ ꯗꯟꯅ ꯃꯟꯖꯨꯔꯤꯒꯤ
ꯎꯝ ꯍꯣꯏ ꯑꯦꯝꯌꯨ ꯑꯦꯝꯌꯨꯗ ꯗꯤ ꯁꯤꯨ ꯌꯨ ꯇꯤꯗꯣ ꯂꯩꯕ
ꯑꯦꯝ ꯌꯨꯗꯁꯨ ꯂꯩꯅꯤꯡꯉꯗꯤ ꯑꯩꯒꯤ ꯋꯥꯈꯜꯗꯗꯤ ꯑꯗꯨꯝ ꯐꯪꯉꯦ ꯍꯥꯏꯌꯦꯡ ꯂꯥꯁ ꯏꯔ ꯂꯥꯁ ꯏꯔ ꯑꯣꯏꯔꯁꯨ ꯚꯦꯀꯦꯟꯁꯤꯗꯣ ꯌꯥꯝ ꯑꯗꯨꯝ ꯂꯩꯌꯦꯕꯀꯣ
ꯍꯣꯏ ꯃꯣꯏꯅ ꯍꯥꯏꯕꯗꯣ ꯀꯩꯅꯣ ꯑꯣꯏꯌꯦ ꯂꯥꯁ ꯢꯌꯥꯔꯒ ꯄ꯭ꯔꯤꯚꯦꯁ ꯢꯌꯔꯗꯣ
ꯑ
ꯁꯤ ꯌꯨ ꯏ ꯇꯤ ꯊꯥꯗꯦ ꯍꯥꯏꯌꯦ
ꯍꯣꯏ ꯁꯤꯌꯨꯇꯤ ꯊꯥꯗꯁꯨ ꯑꯗꯨꯝ ꯌꯥꯕꯅꯦ ꯑꯩꯁꯨ ꯃꯥꯁꯇꯔ ꯑꯩ ꯇꯧꯅꯤꯡꯊꯤꯕꯒꯤ ꯋꯥꯅꯤ ꯚꯦꯀꯦꯟꯁꯤꯗ ꯌꯥꯝꯅ ꯂꯩꯌꯦ ꯑꯩꯗꯤ ꯍꯦꯛ ꯒ꯭ꯔꯦꯖꯨꯑꯦꯁꯟ ꯑꯣꯏꯔꯒ ꯁꯤ ꯌꯨ ꯇꯤ ꯊꯥꯢꯕꯀꯣ
ꯎꯝ
ꯑꯗꯨꯗꯁꯨ ꯃꯅꯤꯄꯨꯔ ꯅꯤꯁꯨ ꯃꯅꯤꯄꯨꯔ ꯌꯨꯅꯤꯚꯔꯁꯤꯇꯤꯗꯁꯨ ꯅꯨꯡꯇꯤ ꯐꯅꯦꯕ
ꯎꯝ
ꯑꯩꯅ ꯌꯥꯎꯅꯤꯡꯗꯕ ꯑꯩꯅ ꯇꯧꯅꯤꯡꯗꯕ ꯑꯗꯨꯒꯤ
ꯑꯠꯆꯥ ꯆꯥ ꯆꯥ
ꯒꯤ ꯋꯥ ꯍꯟꯗꯛꯁꯨ ꯊꯣꯔꯛꯀꯅꯤ ꯑꯃꯨꯛ ꯑꯦꯝ ꯌꯨꯒꯤꯁꯨꯀꯣ ꯁꯤ ꯌꯨꯇꯤ ꯊꯥꯕ ꯑꯩꯈꯣꯏꯒꯤꯗꯤ ꯊꯣꯛꯈ꯭ꯔꯦ ꯅꯠꯇ꯭ꯔꯣ
ꯃꯥꯅꯦ ꯍꯣꯏ
ꯑꯗꯨꯒꯤꯗꯤ ꯑꯗꯨ ꯍꯦ ꯂꯣꯏꯔꯗꯤ ꯑꯃꯨꯛ ꯁꯤ ꯌꯨ ꯇꯤ ꯊꯥꯗꯕ ꯀꯥꯡꯕꯨꯒꯤꯁꯨ ꯚꯦꯀꯦꯟꯁꯤ ꯂꯩꯌꯦ ꯑꯦꯠꯃꯤꯁꯟ ꯇꯧꯅꯤꯡꯕ ꯍꯦꯟꯅ ꯑꯗꯨꯃꯥꯏꯅ ꯅꯣꯇꯤꯐꯤꯀꯦꯁꯟ ꯇꯧꯃꯜꯂꯦ
ꯑꯣ ꯃꯥꯅꯦ ꯎꯝ ꯈꯪꯗꯦꯗꯥ
ꯎꯝ
ꯏꯔꯥꯡ ꯐꯠꯇꯕꯅꯤꯅꯀꯣ
ꯍꯣꯏ
ꯆꯠꯊꯣꯛ ꯆꯠꯁꯤꯟꯁꯨ ꯐꯔꯛꯇꯕ ꯍꯥꯏꯕꯗꯤ ꯈꯨꯟꯗ ꯂꯩꯕꯅꯤꯅ ꯈꯨꯟ ꯍꯥꯏꯕꯗꯤ ꯇꯝꯄꯥꯛꯇꯒꯤ ꯇꯝꯄꯥꯛꯇꯅꯤ ꯑꯣ ꯎꯝ ꯀꯩꯅꯣ ꯁꯟꯇ꯭ꯔꯤ ꯂꯦꯞꯄꯅꯤꯅꯀꯣ
ꯎꯝ ꯃꯔꯁꯨ ꯁꯇ꯭ꯔꯤ ꯂꯦꯄ꯭ꯔꯣꯅꯦ
ꯇꯥꯔꯦ
ꯑꯣ ꯑ ꯑꯗꯣ ꯅꯣꯏ ꯌꯨꯝ ꯌꯨꯝ ꯂꯩꯕꯗꯣ ꯐꯦꯃꯤꯂꯤ ꯑꯣꯏꯅ ꯂꯩꯕ꯭ꯔꯣ ꯂꯩꯕ꯭ꯔꯣ ꯅꯠꯇ꯭ꯔꯒ ꯔꯦꯟꯒꯨꯝꯕ ꯑꯣꯏꯅ ꯂꯩꯕ꯭ꯔꯥ ꯅꯪ ꯗꯤ
ꯑꯩꯁꯦ ꯑꯩꯁꯦ ꯇꯝꯄꯥꯛꯇ ꯇꯝꯄꯥꯛꯇꯤ ꯇꯝꯄꯥꯛꯇꯒꯤꯅꯦꯕ ꯑꯩꯗꯣ
ꯑꯥ
ꯇꯝꯄꯥꯛꯇꯅꯦꯗ ꯑꯗꯨꯕꯨ ꯆꯤꯡꯗꯒꯤ ꯅꯠꯇꯦꯕ ꯑꯩꯈꯣꯏꯗꯤ
ꯑꯥ
ꯇꯝꯄꯥꯛꯇ ꯐꯦꯝꯃꯂꯤ ꯑꯣꯏꯅ ꯂꯩꯕꯅꯦ ꯍꯥꯏꯕꯗꯤ ꯁꯥ ꯁꯥ ꯁꯥꯎꯠ ꯂꯣꯝꯗ ꯂꯩꯕ
ꯑꯣ ꯑꯠꯆꯥ
ꯃꯅꯤꯄꯨꯔ ꯀꯩꯅꯣꯒꯤ ꯇꯝꯕꯛ ꯁꯅꯥ ꯂꯩꯕꯥꯛꯇ ꯁꯥꯎꯠ ꯂꯣꯝꯗ ꯂꯩꯕ
ꯑꯣ ꯑꯆꯥ ꯑꯆꯥ ꯑꯆꯥꯆꯥ ꯑꯗꯨꯗꯤ ꯐꯩꯅꯦ ꯅꯣꯏꯁꯦ ꯐꯦꯃꯤꯂꯤꯒ ꯂꯩꯃꯤꯟꯅꯔꯗꯤ
ꯎꯝ ꯍꯣꯏ ꯑꯗꯨꯝ ꯂꯩ ꯑꯗꯨꯕꯨꯗꯤ ꯑ ꯇꯝꯄꯥꯛ ꯅꯠꯇꯕ ꯆꯤꯡꯈꯣꯡ ꯍꯥꯏꯕ ꯇꯥꯔꯦꯀꯣ
ꯑꯣ ꯑꯠꯆꯥ ꯑꯁꯤ ꯕꯣꯔꯗꯔꯒꯤ ꯑꯗꯨꯒꯤ ꯁꯣꯏꯗꯃꯜꯂꯦ ꯑꯗꯨꯗꯤ
ꯑꯗꯨꯒꯤ
ꯎꯝ
ꯀꯩꯅꯣ ꯇꯧꯕ ꯁꯟꯇ꯭ꯔꯤꯁꯨ ꯂꯦꯞꯄ
ꯑꯣꯆꯥ ꯑꯆꯥꯆꯥꯆꯥ
ꯎꯝ
ꯉꯁꯤꯗꯤ ꯐꯨꯠꯕꯣꯜ ꯃꯦꯠꯁ ꯂꯩꯗꫭꯏ ꯃꯥꯜꯂꯦ ꯉꯁꯤ ꯅꯨꯡꯗꯥꯡꯗꯤ ꯂꯩꯕ꯭ꯔꯣ
ꯈꯪ ꯑꯩꯁꯨ ꯉꯁꯤꯒꯤꯗꯤ ꯈꯪꯗꯦꯗ ꯑꯩꯗꯤ ꯑꯦꯁ ꯎꯝ ꯀꯀꯩꯗꯤ ꯂꯣꯏꯈ꯭ꯔꯕꯅꯦ ꯑꯩꯒꯤꯗꯤ ꯑꯗꯨꯒꯤ ꯍꯥꯏꯕꯗꯤ ꯕꯣꯜꯗꯣ ꯌꯦꯡꯗ꯭ꯔꯦꯕ ꯌꯦꯡꯅꯤꯡꯗ꯭ꯔꯦꯕ ꯑꯗꯨꯒꯤ ꯈꯪꯗ꯭ꯔꯦꯗ
ꯃꯪꯒꯤꯗꯤ ꯂꯣꯏꯔꯦꯕꯀꯣ ꯐꯨꯠꯕꯣꯜ
ꯎꯝ ꯉꯁꯤꯅ ꯋꯥꯔꯜꯀꯞ ꯂꯣꯏꯔꯦ ꯑꯩꯒꯤꯗꯤ
ꯑ ꯅꯪꯁꯨ ꯍꯦꯛꯇ ꯀꯩꯔ
ꯑꯩꯒꯤꯗꯤ ꯂꯣꯏꯔꯦꯗ ꯉꯁꯤꯅ
ꯑꯅꯥꯕꯗ ꯌꯥꯎꯔꯤꯗꯤ ꯅꯍꯥꯟꯗ ꯌꯨꯝ ꯍꯥꯟꯗ ꯌꯥꯔꯗꯤ ꯑꯗꯒꯤ ꯁꯤꯗꯥ ꯌꯧꯅꯦꯕ ꯅꯪꯒꯤꯁꯦ
ꯑ
ꯑꯩꯈꯣꯏꯒꯤꯗꯤ ꯑꯩꯈꯣꯏꯒꯤꯗꯤ ꯑꯩꯒꯤꯗꯤ ꯁꯤꯗ꯭ꯔꯤꯌꯦ ꯑꯩꯒꯤ ꯁꯞꯄꯣꯔꯇꯔꯗꯣ ꯉꯝꯒ ꯇꯧ ꯃꯥꯜꯂꯦ ꯍꯝꯕꯗꯦ
ꯑꯣ ꯐꯩꯌꯦ ꯑꯗꯨꯗꯤ ꯑꯩꯒꯤꯗꯤ ꯅꯍꯥꯟꯅ ꯁꯤꯈ꯭ꯔꯦꯗ
ꯑꯩꯒꯤ ꯁꯞꯄꯣꯔꯇꯔꯗꯤ ꯁꯦꯃꯤꯐꯥꯏꯅꯦꯜꯗ ꯁ꯭ꯄꯦꯟ ꯐꯥꯎ ꯕꫭꯜ ꯁꯥꯟꯅꯅꯤꯕꯀꯣ
ꯑꯣ ꯑꯠꯆꯥ ꯑꯠꯆꯥꯠꯆꯥ ꯈꯪꯉꯦ ꯈꯉꯦ ꯈꯪꯉꯦ
ꯑꯗꯨꯗꯤ ꯍꯣꯏ ꯑꯗꯨꯒ ꯐꯥꯏꯅꯦꯜꯗꯤ ꯏꯪꯂꯦꯟꯕꯨ ꯁꯅꯥ ꯇꯧ ꯃꯥꯜꯂꯦ
ꯑ ꯍꯣꯏ ꯏꯪꯂꯦꯟ ꯑꯦꯁꯨ ꯏꯪꯂꯦꯟꯕꯨꯗꯤ ꯉꯝꯔꯣꯏꯗ
ꯄꯨꯔ ꯂꯨꯗꯧ ꯃꯥꯜꯂꯦꯀꯣ
ꯎꯝ ꯍꯣꯏ ꯏꯪꯂꯦꯟꯁꯨ ꯀꯩꯅꯣ ꯑꯦꯐꯕꯨꯗꯤ ꯉꯝꯒꯗꯕ ꯃꯥꯟꯗꯦꯗ
ꯍꯣꯏ ꯑꯩ ꯑꯗꯨꯅꯦ ꯑꯩꯒꯤ ꯋꯥꯈꯟꯗ ꯑꯗꯨ ꯃꯣꯏꯒ ꯁꯃꯦꯟ ꯐꯅꯕ ꯑꯗꯨꯒ ꯆꯥꯟꯁ ꯑꯣꯏꯅ ꯌꯥꯝꯕ ꯑꯗꯨꯒ ꯏꯪꯂꯦꯟꯒꯁꯤ ꯑꯥꯔꯖꯦꯟꯇꯤꯅꯥꯗ ꯁꯥꯟꯅꯕ ꯑꯗꯨꯗ ꯏꯃꯦ ꯉꯝꯕ ꯑꯗꯨꯒ ꯐꯥꯏꯅꯦꯜꯗ ꯐ꯭ꯔꯥꯟꯁꯀ ꯏꯃꯦꯟ ꯁꯥꯟꯅꯕ ꯑꯗꯨꯒ ꯐ꯭ꯔꯥꯟꯁ ꯅꯪꯉꯝꯕꯀꯣ
ꯎꯝ ꯍꯣꯏ ꯑꯗꯨꯃꯥꯏꯅ ꯇꯧꯗꯧꯕ ꯃꯥꯜꯂꯦ
ꯑꯗꯨꯅꯤꯗ ꯑꯩꯒꯤ ꯁꯣꯔꯠ ꯀꯛꯄꯗ ꯆꯜꯂꯦ
ꯎꯝ ꯍꯣꯏ ꯉꯝꯕ ꯑꯣꯏꯁꯤ ꯑꯣꯏꯁꯅꯨ ꯅꯪꯒꯤ ꯁꯄꯣꯔꯇꯔꯗꯣ ꯎꯝ ꯎꯝ
ꯑꯩꯈꯣꯏ ꯌꯥꯎꯗ꯭ꯔꯁꯨ ꯍꯣꯏ ꯑꯩꯈꯣꯏ ꯉꯝꯗ꯭ꯔꯁꯨ ꯑꯩꯈꯣꯏ ꯌꯥꯎꯗ꯭ꯔꯁꯨ ꯑꯩꯈꯣꯏꯒꯤ ꯁꯞꯄꯣꯔꯠꯇꯔ ꯉꯝꯃꯦ ꯍꯥꯏꯔꯗꯤ ꯑꯗꯨꯅꯤꯗ
ꯁꯥꯟꯅꯕꯗꯩꯗꯒꯤ ꯍꯦꯟꯅ ꯌꯦꯡꯕꯁꯤ ꯌꯦꯡꯕꯒꯤ ꯃꯤꯁꯤꯡꯅꯗꯤ ꯍꯦꯟꯅ ꯋꯥꯕꯅꯤꯍꯦ
ꯃꯥꯅꯦ ꯃꯥꯅꯦ
ꯎꯝ
ꯅꯣꯏꯔꯣꯝꯗ ꯍꯦꯅꯧꯒꯨꯝꯕ ꯂꯩꯕ꯭ꯔꯣ
ꯀꯔꯤ
ꯃꯦꯡꯒꯣꯏ ꯍꯦꯅꯧ
ꯍꯩꯅꯧ ꯍꯩꯅꯧꯗꯦꯁ ꯍꯥꯟꯅ ꯍꯦꯜꯁꯇꯣꯝ ꯇꯥꯕꯗꯣ
ꯎꯝ
ꯑꯗꯨꯗꯒꯤ ꯑꯃꯐꯥꯎ ꯂꯩꯇ꯭ꯔꯦꯗ
ꯑꯣ ꯑꯠꯆꯥ ꯑꯗꯨꯗꯒꯤ ꯂꫭꯏꯅꯃꯛ ꯃꯥꯡꯈ꯭ꯔꯦꯕ
ꯎꯝ ꯃꯥꯡꯈ꯭ꯔꯦ ꯑꯇꯣꯞꯄ ꯍꯩꯁꯨ ꯀꯣ
ꯎꯝ
ꯂꯣꯏꯅ ꯂꯩꯇ꯭ꯔꯦꯗ ꯍꯩꯒ꯭ꯔꯨꯒꯨꯝꯕꯁꯨ ꯂꯣꯏꯅ ꯂꯩꯇ꯭ꯔꯦ
ꯑꯣ ꯑꯆꯥ
ꯍꯧꯖꯤꯛ ꯂꯩꯔꯤꯁꯦ ꯒꯣꯕꯥꯗꯣ ꯄꯨꯡꯗꯣꯟꯗꯣ
ꯑꯗꯨꯗꯤ ꯋꯥꯠꯂꯤꯌꯦꯀꯣ
ꯎꯝ ꯈꯔ ꯋꯥꯠꯂꯤꯑ ꯑꯗꯨꯗꯤ ꯎꯝ ꯃꯆꯥ ꯃꯆꯥ ꯑꯣꯏꯔꯤꯗ ꯑꯗꯨꯗꯤ
ꯑꯗꯨꯗꯤ ꯁꯦꯞꯇꯦꯝꯕꯔ ꯑꯗꯨ ꯁ꯭ꯋꯥꯏꯗ ꯆꯥꯕ ꯌꯥꯗꯧ ꯃꯥꯜꯂꯦ
ꯍꯣꯏ ꯃꯥꯅꯦ ꯃꯥꯅꯦ ꯋꯥꯠꯂꯤꯕ ꯎꯝ ꯍꯣꯏ ꯑꯗꯨꯗꯤ ꯌꯥꯝꯃꯦꯍꯦ ꯑꯩꯈꯣꯏ ꯈꯨꯟꯗ
ꯑꯣ ꯑꯆꯥ ꯑꯗꯨ ꯑꯣꯏꯔꯗꯤ ꯍꯧꯕ꯭ꯔꯣ ꯅꯪꯒꯤꯗꯤ ꯀꯃꯥꯏꯅ ꯇꯧꯒꯦ
ꯎꯝ ꯍꯥꯎꯋꯦ ꯑꯗꯨꯗꯤ ꯎꯝ ꯍꯣꯏ ꯔꯣꯝ ꯗꯗꯤ ꯍꯥ
ꯖꯩꯐꯨꯠ
ꯗꯛ ꯐ꯭ꯔꯨꯠ ꯑꯣꯁ ꯌꯥꯝꯃꯦ ꯍꯧꯖꯤꯛ ꯃꯇꯝ ꯎꯝ ꯎꯝ ꯎꯝ ꯍꯧꯖꯤꯛ ꯃꯇꯝꯅꯦꯕ
ꯍꯣꯏ ꯑꯗꯨ ꯍꯧꯖꯤꯛ ꯁꯤꯖꯟꯅꯤ
ꯎꯝ
ꯑꯗꯨꯝ ꯅꯣꯏ ꯅꯣꯏꯗꯤ ꯑꯗꯨꯒꯨꯝꯃꯥꯏ ꯌꯣꯟꯝꯗꯔꯣ ꯕꯖꯥꯔꯗꯒꯤ
ꯌꯣꯟꯗꯦꯗ ꯑꯗꯨꯒꯨꯝꯕꯗꯤ